ꯑꯃ ꯀꯩꯅꯣ ꯃꯉꯥ ꯂꯣꯏꯔꯕ ꯅ
ꯃꯉꯥ ꯍꯥꯏꯗꯦꯗ ꯑꯩꯁꯤ ꯅꯤꯄꯥꯟꯒ ꯍꯥꯏꯔꯤ ꯀꯃꯥꯏꯅ ꯑꯣꯏꯔꯤ ꯉꯥꯏꯈꯣꯀꯣ ꯄꯥꯏꯌꯨꯀꯣ ꯑꯁ ꯑꯁ ꯌꯥꯔꯔꯣꯏ ꯌꯦꯡꯕ ꯃꯉꯥꯕꯨ ꯅꯠꯇꯦꯗ ꯅꯤꯄꯥꯜ ꯂꯣꯏꯔꯦꯕ ꯀꯩꯅꯣꯝ ꯍꯥꯏꯔꯤꯅꯦ ꯑꯩꯁꯦ
ꯃ ꯑꯍ ꯍꯤ ꯍꯤ ꯃꯉꯥ ꯃꯉꯥ ꯌꯧꯔ ꯕꯕ
ꯃꯉꯥ ꯗꯤ ꯅꯤꯄꯥꯜ ꯂꯣꯏꯔꯦꯒꯨꯝ ꯍꯥꯏꯕ꯭ꯔ ꯀꯩꯅꯣꯝ ꯍꯥꯏꯔꯤꯕ ꯑꯩꯁꯦ ꯑꯗꯨ
ꯑꯁ ꯃꯨꯛ ꯑꯗꯨꯝ ꯃꯣꯏ ꯁꯣꯏ ꯁꯣꯏꯔꯤ ꯑꯣꯏꯔꯝꯅꯤ ꯑꯗꯨꯗꯣ ꯑꯗ ꯑꯩ ꯑꯩꯖꯨ ꯅꯤꯄꯥꯟ ꯌꯧꯗ ꯉꯥꯏꯔꯤꯕ ꯀꯣ ꯑꯩꯠꯇꯤꯟꯒꯥꯏ ꯊꯥꯔꯛꯑꯦꯕ ꯑꯩꯠꯇꯤꯟ ꯅꯠꯇꯦꯕ ꯅꯤꯄꯥꯜꯅꯦꯕ
ꯑꯣ ꯁꯣꯏꯕꯣꯏꯔꯝꯅꯤ ꯇꯥꯛꯁꯇꯤ ꯃꯣꯏꯅ
ꯃꯉꯥ ꯂꯣꯏꯔꯒꯅꯦ ꯁꯃꯤꯠ ꯇꯧꯔꯒꯅꯦ ꯃꯈꯥ ꯑꯃ ꯑꯃꯨꯛ ꯀꯩꯅꯣ ꯇꯧꯗ ꯍꯤꯌꯥꯔ ꯐꯣꯔ꯭ꯝ ꯇꯥꯛꯁ ꯍꯥꯏꯔꯒ
ꯎꯝ ꯍꯣꯏ ꯑꯗꯨ ꯑꯃꯨꯛ ꯇꯧꯈ꯭ꯔꯦ ꯎꯝ ꯇꯧꯔꯦ
ꯃꯉꯥ ꯑꯃꯃꯨꯛ ꯄꯨꯊꯔꯛꯄꯅꯦꯕ
ꯃꯥꯅꯤ ꯍꯣꯏ ꯍꯣꯏ ꯑꯣꯏꯔꯝꯃꯅꯤ ꯑꯗꯨꯗꯤ ꯑꯗꯨ ꯃꯣꯏꯅ ꯍꯧꯖꯤꯛꯅꯦ ꯍꯥꯏꯗꯤ ꯊꯥꯔꯇꯤꯟ ꯇꯥꯛꯁ ꯀꯝꯄ꯭ꯂꯤꯠ ꯑꯣꯏꯌꯣꯅ ꯊꯣꯛꯂꯛꯑꯦꯕ
ꯎꯝ ꯑꯁ ꯌꯥꯔꯦ ꯑꯗꯨ ꯄꯉꯥꯡ ꯉꯥꯡ ꯑꯩ ꯑ ꯑ ꯑ ꯑꯩꯒꯤ ꯅꯤꯄꯥꯟ ꯌꯧꯗꯅ ꯑꯩꯗꯤꯝ ꯌꯥꯔꯦ
ꯑꯣ ꯑꯣꯏꯔꯝꯅꯤ ꯑꯣꯏꯔꯝꯅꯤ ꯅꯪ ꯆꯥꯛ ꯆꯥꯔꯕꯣ ꯀꯩꯅꯣ
ꯍꯥꯥ
ꯆꯥꯛ ꯆꯥꯔꯕꯣ
ꯆꯥꯗ꯭ꯔꯤꯗ ꯑꯩ ꯃꯣꯏ ꯌꯥꯝ ꯀꯧꯒ꯭ꯔꯤꯕ ꯉꯁꯥꯏ ꯕ꯭ꯔꯦꯛꯐꯥꯁ ꯆꯥꯎꯂꯥꯎ ꯈꯣꯠꯂꯨꯂꯥꯎꯅ ꯑꯩ ꯁꯨꯡꯍ ꯍ‌ꯣꯒꯠꯇꯕ
ꯉꯝꯕ꯭ꯔꯕ ꯅꯪ ꯑꯗꯨꯃꯥꯏꯅ ꯍꯧꯒꯠꯇꯕꯗꯣ
ꯑꯗꯣ ꯋꯥꯏ ꯋꯥꯔꯤꯁꯦ ꯑꯩꯈꯣꯏ ꯊꯥꯏꯅꯒꯤ ꯀ꯭ꯂꯥꯁꯀꯤ ꯋꯥꯔꯤ ꯇꯣꯛꯑꯁꯤ
ꯑꯌꯨꯛ ꯉꯟꯅ ꯍꯧꯋꯣ ꯋꯥꯔꯤꯁꯦ ꯍꯦꯜꯗꯤ ꯂꯥꯏꯐꯇ ꯑꯣꯏꯅꯕ
ꯑꯁ ꯉꯝꯃꯔꯣꯏ ꯑꯩ ꯑꯩ ꯀ ꯇꯧꯅꯤꯡꯉꯥꯏ ꯂꯩꯇ ꯑꯩꯌꯨꯛ ꯉꯟꯇꯥ ꯍꯧꯒꯠꯂꯒ ꯑꯁꯦꯡꯕꯗꯤ ꯑꯩ ꯁ꯭ꯀꯨꯜ ꯆꯠꯂꯗꯤ ꯑꯗꯨꯝ ꯉꯝꯅꯕ ꯍꯧꯒꯠꯈꯤꯅꯤꯕꯀꯣ ꯑꯗꯨꯅ ꯆꯠ ꯆꯠꯀꯥꯟꯗꯗꯤ ꯅꯨꯡꯉꯥꯏꯊꯣꯛꯑ ꯂꯩꯕꯗꯣ
ꯍꯧꯖꯤꯛ ꯀꯥꯟꯁꯤ ꯀꯩꯒꯤꯅꯣꯕ ꯆꯠꯇ꯭ꯔꯤꯁꯤ
ꯔ ꯁꯝꯃꯔ ꯕꯔꯦꯛꯅꯦ ꯑꯦ
ꯑꯣꯀꯦ ꯑꯣꯀꯦ ꯁꯃꯔ ꯕ꯭ꯔꯦꯛ ꯗꯦꯠ ꯀꯌꯥ ꯐꯧ
ꯈꯪꯗꯤꯌꯦ ꯑꯗꯣ ꯑ ꯑꯩ ꯅꯨꯃꯤꯠ ꯃꯁꯤꯡ ꯄꯥꯗ꯭ꯔꯦ ꯐꯣꯔꯇꯤ ꯗꯦꯖ ꯊꯥꯕꯅꯦꯕ ꯑꯗ ꯌꯧꯗꯣꯔꯝꯃꯅꯤ ꯈꯤꯇꯪ ꯉꯥꯏꯔꯝꯃꯅꯤ ꯍꯟꯗꯛ ꯊꯥꯗꯩ ꯀꯥꯗꯣꯏꯅꯤ
ꯍꯣꯏꯅꯦ
ꯅꯪ ꯃ ꯆꯥꯛ ꯆꯥꯔꯕꯣ
ꯆꯥꯔꯤ ꯑꯩꯗꯤ ꯆꯥꯛ ꯄꯨꯡ ꯃꯥꯄꯟ ꯃꯈꯥꯏ ꯑꯗꯨꯃꯥꯏꯅ ꯆꯔꯦ
ꯎꯝ ꯌꯥꯝ ꯊꯤ ꯉꯟꯕꯤ ꯀꯥꯡꯕꯨꯅꯦ ꯑꯗꯨꯗꯤ ꯕ꯭ꯔꯦꯛꯐꯥꯁꯅ ꯀꯔꯝ ꯀꯥꯟ ꯆꯥꯏ ꯄꯨꯡ ꯃꯉꯥꯗ
ꯄꯨꯡ ꯃꯉꯥ ꯃꯈꯥꯏ ꯇꯔꯨꯛ ꯑꯗꯨꯃꯥꯏꯅ ꯆꯥꯔꯦ ꯑꯁ ꯕ꯭ꯔꯦꯛꯐꯥꯁꯀ ꯌꯥꯝ ꯆꯥꯗꯦ ꯕꯤꯁꯀ꯭ꯋꯤꯠ ꯑꯃꯅꯤ ꯆꯥꯔ ꯑꯗꯨꯝ ꯃꯃꯤꯡꯒꯤ ꯕ꯭ꯔꯦꯛꯐꯥꯁ ꯍꯥꯏꯗꯨꯅꯤ ꯑꯩꯗꯤ ꯌꯥꯝ ꯊꯣꯏꯅ ꯆꯥꯒꯟꯗꯦ ꯑꯩꯗꯤ ꯑꯌꯨꯛꯇ ꯇꯟ ꯆꯥꯕꯁꯦ ꯑꯩꯈꯣꯏꯗꯤ ꯌꯥꯝ ꯍꯩꯅꯗꯕ ꯍꯥꯏꯇꯥꯔꯦ
ꯎꯝ ꯑꯩꯗꯤ ꯑꯦꯕꯤ ꯑꯦꯕꯤ ꯑ ꯀꯩꯅꯣ ꯐꯦꯁꯕꯨꯛ ꯆꯪꯕꯅꯦꯕ
ꯎꯝ
ꯑ ꯉꯔꯥꯡ ꯅꯨꯡꯗꯥꯡꯔ ꯉꯁꯥꯏꯔ ꯉꯔꯥꯡ ꯅꯨꯡꯗꯥꯡ ꯑꯣꯏꯔ ꯃꯥꯜꯂꯦ ꯇꯥꯎ ꯌꯥꯝ ꯋꯥꯏ ꯆꯥꯏ ꯍꯧꯔꯤꯕꯅꯤ ꯁꯤꯔꯦꯅ ꯑ ꯑꯗꯨꯒꯤ ꯂꯥꯟ ꯑꯃꯃꯨꯛ ꯊꯣꯛꯂꯛꯇꯣꯏꯔꯝꯅꯤ ꯆꯥ
ꯃꯥꯅꯦ ꯑꯁ ꯑꯗꯨꯅꯦ ꯑꯁꯦꯡꯕ ꯄꯥꯎꯗꯨ ꯈꯪꯉꯒ ꯃꯔꯥꯜ ꯂꯩꯕ ꯃꯤꯗꯨꯗꯤ
ꯑꯅꯦꯕꯀꯣ ꯑꯗꯨꯕꯨꯗꯤ ꯑꯥ ꯑꯥ ꯑꯥ ꯂꯥꯟ ꯑꯃꯗꯤ ꯂꯩꯔꯅꯤ ꯍꯥꯏꯗꯤ ꯃꯤ ꯁꯤꯕ ꯌꯥꯎꯔꯕꯅꯤꯅꯀꯣ
ꯉꯁꯥꯏꯁꯨ ꯇꯧꯈ꯭ꯔꯦꯕ ꯉꯁꯥꯏꯅꯦ ꯍꯥꯏꯗꯤ ꯃꯤꯆꯝꯅꯦ ꯑꯣꯇꯣ ꯊꯧꯔꯒ ꯄꯨꯔꯛꯄ ꯊꯧꯔ ꯂꯥꯛꯄ ꯃꯤ ꯑꯣꯇꯣ ꯊꯧꯕꯗꯨꯗ ꯍꯥꯏꯗꯤ ꯃꯣꯏ ꯃꯤ ꯃꯉꯥ ꯇꯔꯥ ꯊꯣꯔꯛꯑꯒ ꯃꯣꯏ ꯐꯤꯃꯨ ꯁꯦꯠꯄꯒ ꯍꯥꯏꯌꯦꯕꯀꯣ ꯌꯥꯔꯤꯄꯣꯛ ꯊꯣꯡꯈꯣꯡꯗ ꯃꯣꯏ ꯗꯤꯖꯦꯜ ꯑꯣꯇꯣ ꯊꯧꯕ ꯃꯤꯒꯤ ꯃꯤꯆꯝꯗꯨ ꯐꯨꯕꯤꯕ ꯍꯧꯈ꯭ꯔꯦꯕ
ꯑ ꯀꯅꯥꯅ ꯐꯨꯏꯅꯣꯕ
ꯐꯨꯕꯩꯁꯦ ꯊꯣꯡꯈꯣꯡꯗ ꯍꯥꯏꯗꯤ ꯃꯩꯇꯩ ꯈꯔꯅ ꯄꯥꯒꯟꯗ ꯐꯨꯔꯛꯄ ꯍꯥꯏꯇꯥꯔꯦ
ꯍꯥ
ꯑꯩ ꯄꯥꯡꯒꯟ ꯑꯣꯇꯣ ꯗ꯭ꯔꯥꯏꯕꯔꯗꯅꯦ
ꯑꯥ ꯑꯥ ꯑꯥ
ꯐꯨꯔꯛꯄ ꯑꯗꯨ ꯍꯧꯖꯤꯛ ꯄꯨꯗꯤ ꯁꯤꯆꯨꯋꯦꯁꯟꯗꯣ ꯑꯗꯨ ꯇꯧꯗꯅꯕꯥꯏꯩꯅ ꯏꯔꯥꯡꯗꯣ ꯅꯦꯝꯊꯅꯕ ꯑꯥꯏꯩꯅ ꯇꯧꯈ꯭ꯔꯦꯕꯀꯣ
ꯎꯝ ꯑꯗꯨꯅꯦ ꯃꯣꯏ ꯌꯥꯅꯗꯕ ꯑ ꯌꯥꯅꯗꯕ ꯃꯣꯏ ꯃꯥꯁꯦꯜ ꯁꯦꯟ ꯃꯣꯏ ꯀꯩꯅꯣ ꯇꯧꯒꯗꯕꯅꯦꯕ ꯅꯠꯇ꯭ꯔ ꯃꯤ ꯃꯤꯆꯝꯗ ꯑꯃꯨꯛ ꯍꯛꯇꯥ ꯇꯥꯏꯅꯦꯕ ꯅꯠꯇ꯭ꯔꯥ ꯍꯥꯏꯗꯤ ꯉꯁꯥꯏꯒꯤ ꯃꯔꯥꯜ ꯂꯩꯕ ꯃꯤ ꯑꯗꯨꯗꯤ ꯊꯥꯔꯣ ꯅꯠꯇ꯭ꯔꯥ
ꯃꯥꯅꯦ
ꯑꯗꯨꯅꯔꯣ ꯍꯥꯏꯗꯤ ꯁꯥꯏ ꯑꯝꯇꯪꯗꯒꯤ ꯇꯥꯕ ꯌꯥꯔꯣꯏ ꯋꯥꯔꯤꯁꯦ ꯇꯥꯒꯗꯕꯅꯦꯕ
ꯃꯥꯅꯦ ꯑꯗꯨ ꯑꯗꯨ ꯀꯣꯝꯕꯤꯡ ꯑꯣꯄꯔꯦꯁꯟ ꯑꯃ ꯑꯣꯏꯒꯦꯔꯥ ꯑꯃ ꯆꯪꯉꯒꯕꯨ ꯃꯣꯏ ꯄꯨꯂꯞ ꯆꯪꯎ ꯎ ꯀꯔꯤ ꯐ ꯀꯩ ꯇꯧꯔꯒ ꯌꯨꯅꯤꯐꯣꯔꯝ ꯇꯧꯔꯒ ꯅꯩ ꯨꯔꯣ ꯑꯗꯨꯒ ꯀꯃꯥꯟꯗꯣ ꯇꯧꯔꯒ ꯈꯥꯏꯁꯨ
ꯅꯁꯀꯔ ꯃꯣꯏ ꯃꯣꯏ ꯃꯣꯏ
ꯅꯨꯡꯉꯥꯏꯇꯦ ꯍꯥꯏꯕ ꯑꯗꯨ
ꯀ
ꯑꯉꯥꯡꯁꯨ ꯑꯉꯥꯡ ꯑꯣꯏꯔꯤ ꯍꯥꯏꯕ ꯅꯨꯄꯥ ꯂꯩ ꯁꯤꯔꯤꯕ ꯃꯤꯗꯣ ꯃꯥꯏ ꯅꯨꯄꯤꯒꯤꯗꯣ ꯑꯉꯥꯡ ꯌꯥꯝ ꯑꯣꯏꯔꯤ ꯍꯥꯏꯕ
ꯎꯝ
ꯑꯩꯈꯣꯏꯁꯤ ꯍꯦꯛ ꯃꯅꯥꯛꯇꯅꯦꯃꯦ ꯁꯤꯔꯤꯁꯤꯁꯨ ꯑꯗꯨꯗꯒꯤ ꯊꯧꯕꯥꯜ ꯃꯣꯏꯖꯤꯡ ꯃꯥꯅꯤ ꯅꯨꯨꯄꯥ ꯁꯤꯔꯤꯁꯤ ꯑꯩꯈꯣꯏ ꯃꯅꯥꯛꯇꯩꯅꯦ ꯃꯥꯅꯦ ꯅꯠꯇꯦ ꯍꯧꯖꯤꯛ ꯅꯠꯇꯦ ꯅꯠꯇꯦ ꯍꯥꯂꯤꯁꯤ ꯑꯩꯈꯣꯏꯒꯤ ꯊꯧꯕꯥꯜꯗꯋꯥꯏꯗꯤ ꯊꯧꯕꯥꯜꯗꯤ ꯑꯩꯈꯣꯏꯒꯤ ꯊꯧꯕꯥꯜꯒꯗꯤ ꯂꯥꯞꯅꯩꯌꯦ
ꯎꯝ ꯑ ꯑ
ꯅꯍꯣꯏ ꯑꯩ ꯑꯗꯨꯝ ꯏꯝꯐꯥꯜ ꯕꯖꯥꯔꯗꯧꯅ ꯑꯗꯨꯃꯥꯏꯅ ꯂꯥꯞꯅꯅꯤ ꯊꯧꯕꯥꯜꯁꯦ ꯈꯔ ꯍꯦꯅꯤ ꯑꯗꯨꯝ
ꯑꯗꯨꯅꯦ ꯑꯗꯨ ꯃꯣꯏ ꯃꯣꯏ ꯁꯥꯎꯅꯕ ꯃꯁꯦꯟ ꯑꯗꯨꯝ ꯇꯧ ꯌꯥꯕꯗꯨ ꯆꯨꯝꯅꯒꯤ ꯀꯩꯅꯣ ꯆꯠꯆꯕ ꯃꯤꯗꯨꯗ ꯐꯥ ꯐꯥꯔꯒ ꯑꯃꯨꯛ ꯍꯧꯋꯤꯗꯨꯕꯨ ꯍꯥꯏꯗꯤ ꯃꯣꯏ ꯃꯣꯏ ꯃꯣꯏꯅ ꯑꯃꯨꯛ ꯀꯩꯗ ꯂꯥꯂꯤꯅꯣꯕ
ꯅꯣꯏ ꯌꯨꯝꯒ ꯍꯧꯖꯤꯛ ꯀ꯭ꯋꯥꯀꯩꯊꯦꯜ ꯕꯖꯥꯔꯒ ꯂꯥꯞꯅꯕꯁꯤꯗꯣ ꯂꯥꯞꯅꯕꯗꯣ ꯑꯗꯨꯏ ꯆꯥꯡ ꯗꯅꯦ ꯍꯧꯖꯤꯛ ꯃꯣꯏ ꯁꯤꯔꯤ ꯃꯤꯗ ꯑꯩꯈꯣꯏ ꯌꯨꯝꯒ ꯂꯥꯞꯅꯔꯤꯁꯦ ꯍꯥꯏꯗꯤ ꯑꯩꯈꯣꯏ ꯈꯨꯟꯁꯤꯗꯤ ꯊꯪꯅꯅ ꯃꯩꯇꯩꯩ ꯄꯪꯒꯜ ꯃꯩꯇꯩ ꯄꯪꯒꯜ ꯊꯪꯅ ꯂꯩ ꯕꯨ ꯈꯨꯜꯅꯦꯕ ꯑꯩꯈꯣꯏ ꯈꯨꯟꯒꯤ ꯍꯦꯛ ꯋꯥꯡꯃꯗ ꯃꯩꯇꯩꯅꯦ ꯑꯃꯨꯒ ꯇꯥꯔꯤꯁꯦ ꯅꯥꯀꯟꯗꯁꯨ ꯃꯩꯇꯩ ꯌꯦꯠ ꯑꯣꯏꯅ ꯂꯣꯏꯅ ꯃꯩꯇꯩ ꯉꯥꯛꯇꯅꯦꯕ ꯌꯥꯏꯔꯤꯄꯣꯛꯇꯤ ꯂꯣꯏꯅ ꯃꯤꯛꯁꯅꯦ
ꯌꯥꯏꯄꯣꯛ ꯀꯩꯅꯣ ꯌꯥꯝ ꯄꯥꯛꯅ ꯇꯥꯗꯥꯏꯅꯦ ꯃꯨꯁꯂꯤꯝ ꯍꯥꯏꯗꯤ ꯃꯣꯏ ꯑꯗꯥꯏꯗꯩ ꯌꯥꯝ ꯍꯥꯏꯗꯤ ꯃꯣꯏ ꯉꯥꯛꯇꯗ ꯑꯌꯥꯝꯕ ꯑꯣꯏꯗ ꯍꯥꯏꯗꯤ ꯃꯣꯏꯒꯤ ꯑꯣꯏꯕ ꯌꯥꯝ ꯆꯥꯎꯅ ꯂꯩꯕꯗꯣ
ꯇꯥꯗꯤ ꯇꯥꯏꯌꯦꯕꯀꯣ ꯑꯗꯨ ꯃꯤꯛꯁ ꯑꯣꯏꯅ ꯇꯥꯕ ꯍꯥꯏ ꯇꯥꯔꯦ ꯍꯥꯏꯗꯤ ꯄꯥꯉꯟꯒꯤ ꯑꯣꯏꯅ ꯄꯨꯂꯞ ꯇꯥꯗꯦ ꯃꯩꯇꯩꯒꯤ ꯑꯣꯏꯅ ꯄꯨꯜꯂꯞ ꯇꯥꯗꯦꯕ ꯄꯥꯉꯟꯒꯤ ꯈꯨꯜ ꯑꯃ ꯂꯩꯔꯅꯤ ꯃꯩꯇꯩꯒꯤ ꯈꯨꯜ ꯑꯃ ꯂꯩꯔꯅꯤ ꯄꯥꯒꯟꯒꯤ ꯈꯨꯜ ꯑꯃ ꯂꯩꯔꯅꯤ ꯑꯗꯨꯃꯥꯏꯅꯅꯦ ꯂꯣꯏ ꯄꯔꯦꯡ ꯁꯥꯡꯅ ꯇꯥꯏꯌꯦꯕ
ꯎꯝ
ꯋꯥꯔꯤꯅꯤꯖꯤꯛ ꯌꯥꯔꯤꯄꯣꯛ ꯇꯨꯂꯤꯍꯦꯟ ꯑꯩꯈꯣꯏꯁꯤ ꯇꯨꯂꯤꯍꯦꯟ ꯀꯧꯋꯦꯕ ꯔꯍꯦꯟꯒꯤ ꯃꯊꯪ ꯌꯥꯏꯔꯤꯄꯣꯛ ꯇꯣꯞ ꯂꯩꯔꯅꯤ ꯇꯣꯞꯀꯤ ꯃꯊꯪ ꯌꯥꯔꯤꯄꯣꯛꯅꯤꯡꯊꯧꯅꯥꯏ ꯂꯩꯔꯤꯁꯨ ꯅꯤꯡꯊꯧꯅꯥꯏꯁꯤꯅ ꯄꯥꯒꯜꯟꯅꯦꯕ ꯑꯃꯨꯛꯀ ꯇꯣꯞꯁꯤꯅ ꯃꯩꯇꯩꯅꯦꯕ
ꯑꯗꯨꯒꯅꯦ ꯃꯤꯌꯦꯀꯣ ꯅꯪ ꯀꯥꯏꯗ ꯀꯩꯅꯣ ꯍꯪꯉꯒꯀꯣ ꯃꯤꯅ ꯇꯣꯞꯇꯒꯤꯅꯦ ꯀꯥꯏ ꯍꯥꯏꯔꯝꯕꯁꯦ ꯈꯪꯕ꯭ꯔ ꯇꯣꯞꯁꯦ ꯑꯩ ꯀꯣꯛ ꯌꯥꯝ ꯉꯥꯎꯋꯦꯕ ꯇꯣꯞꯁꯦ ꯑꯁꯤꯗꯁꯨ ꯂꯩꯇ꯭ꯔꯥ ꯑꯥ ꯍꯥꯏꯗꯤ ꯄꯣꯔꯣꯝꯄꯥꯠ ꯀꯁꯨ ꯂꯩꯇ꯭ꯔꯥ ꯑꯁ꯭ꯋꯥꯏꯗ ꯍꯧꯖꯤꯛ ꯍꯥꯏ ꯈꯪꯉꯦꯕꯀꯣ ꯑꯗꯣ ꯁꯥꯏꯠꯇ ꯑꯃꯒ ꯂꯩꯔꯦꯅ ꯑꯗꯣ ꯃꯤꯅ ꯏꯁꯝ ꯁꯝꯅꯗ ꯇꯣꯞꯇꯒꯤꯇ ꯍꯥꯏꯔꯝꯃꯦꯕ ꯑꯩꯁꯦ ꯑꯩꯁꯦ ꯏꯉꯥꯎ ꯉꯥꯎꯋꯦꯕ ꯀꯔꯝꯕ ꯇꯣꯞ ꯅꯣꯁꯦ ꯐꯥꯍꯥꯅꯥꯗꯣ ꯇꯣꯞꯇꯒꯤꯅꯦꯌꯦ
ꯑꯗꯒꯤ ꯑꯩꯈꯣꯏꯒꯤ ꯇꯨꯔꯦꯟꯖꯤ ꯨ ꯂꯩꯌꯦ ꯑꯅꯤꯁꯤ ꯏꯌꯥꯔꯄꯣꯠꯀꯤ ꯇꯨꯜꯔꯦꯟ ꯍꯥꯏꯕ ꯑꯃꯁꯨ ꯂꯩꯗꯨꯕꯣ ꯇꯨꯂꯤꯍꯜ ꯇꯨꯂꯤꯍꯟꯁꯤꯁꯨ ꯑꯅꯤ ꯂꯩꯌꯦꯕ
ꯎꯝ
ꯎꯝ ꯇꯣꯞ ꯑꯅꯤ ꯂꯩ ꯇꯨꯂꯤꯍꯜ ꯑꯅꯤ ꯂꯩ ꯇꯨꯂꯤꯍꯜ ꯑꯩꯈꯣꯏꯁꯦ
ꯎꯝ꯫
ꯏꯌꯥꯔꯄꯣꯠ ꯇꯨꯂꯤꯍꯜ ꯅ ꯂꯩꯔꯤꯗꯨ ꯏꯌꯥꯔꯄꯣꯠꯀꯤꯗꯣ ꯇꯨꯂꯤꯍꯟ ꯀꯧꯌꯦ ꯏꯌꯥꯔꯄꯣꯠ ꯑꯗꯤꯏꯗꯣ꯫
ꯑꯗꯨꯅꯦ ꯑꯗ ꯑꯥ ꯅꯍꯥ ꯑꯩꯅ ꯀꯥꯏ ꯍꯪꯉꯦ ꯇꯣꯞꯇꯒꯤ ꯍꯥꯏꯔꯝꯃꯦꯕ ꯑꯗꯨꯗꯒꯤ ꯂꯥꯁꯇꯕꯨꯗꯤ ꯃꯥꯁꯦ ꯄꯣꯔꯣꯝꯄꯥꯠ ꯑꯁꯣꯟ ꯁꯥꯏꯇꯒꯤ ꯑꯣꯏꯕ ꯃꯥꯜꯂꯦꯕ꯫
ꯊꯦꯡꯕꯨ ꯊꯦꯡꯅꯈꯤꯗ꯭ꯔꯦꯗ ꯑꯗꯨꯏ ꯃꯤꯗꯣ ꯀꯥꯎꯕꯨ ꯀꯥꯎꯈ꯭ꯔꯦ ꯅꯪ ꯅꯤꯡꯁꯤꯡꯉꯛꯄꯗ ꯅꯤꯡꯁꯤꯡꯉꯛꯑꯦ꯫
ꯅꯪꯅꯦ ꯅꯪ ꯍꯧꯖꯤꯛ ꯐꯥꯎ ꯑꯗꯨꯝ ꯁꯥꯎꯔꯤꯕꯣꯕ
ꯁꯥꯎꯗꯦ ꯁꯥꯎꯗꯦ ꯂꯥꯁ
ꯑꯩꯗꯤ ꯅꯪ ꯅꯍꯥꯟꯃꯨꯛ ꯍꯥꯏꯕ ꯋꯥꯗꯣ ꯑꯩꯗꯤ ꯁꯣ ꯑ ꯁꯨꯡꯇꯝ ꯇꯝꯗꯦꯀꯣ ꯍꯥꯏꯗꯤ ꯍꯥꯏꯗꯤ ꯁꯨꯝꯁ ꯏꯕꯅꯤ ꯋꯥꯔꯤ ꯁꯅꯔꯤꯗꯣ ꯂꯣꯏꯔꯦ ꯅꯠꯇ꯭ꯔ ꯑ ꯑꯥ ꯀꯤꯝ ꯍꯤꯏꯗꯦꯀꯣ ꯑꯥ ꯅꯪꯖꯨ ꯊꯥꯖꯕꯩ ꯍꯥꯏꯕꯅꯤꯌꯦ ꯑꯩꯁꯨ ꯀꯩꯝ ꯈꯟꯗꯦ꯫
ꯇꯗꯤ ꯀꯧꯔꯝꯃꯦ ꯃꯥ
ꯑꯣ ꯃꯥꯅ ꯁꯨꯃꯥꯏꯅ ꯅꯣꯡꯃꯗꯤ ꯍꯥꯏꯗꯣꯢ ꯇꯧꯕꯅꯦꯕ ꯑꯥ ꯅꯪꯅ ꯃꯥꯜꯂꯦꯕꯀꯣ ꯑꯗ ꯃꯥ ꯁꯨꯇꯥꯒ ꯋꯥꯔꯤ ꯁꯥꯟꯅꯔ ꯆꯠꯈꯤꯕꯅꯦꯕ ꯑꯗ ꯑꯗꯨꯗꯣ ꯑꯩ ꯍꯥꯏꯅꯈꯤꯕꯅꯦ ꯑꯩꯗꯤ ꯈꯨꯝꯍꯧꯗ꯭ꯔꯗꯤ ꯑꯩꯉꯣꯟꯗ ꯃꯥꯟꯗ꯭ꯔꯤꯅꯦ ꯃꯤ ꯇꯧꯔ ꯆꯠꯈꯝꯕꯅꯦꯕ ꯈꯪꯕ꯭ꯔꯥ ꯃꯃꯥ ꯁꯥꯎꯔꯝꯃꯅꯤ ꯇꯧꯔꯒ ꯑꯩꯅ ꯀꯅꯥꯅꯣꯗꯤ ꯈꯪꯗꯕꯀꯣ
ꯎꯝ ꯑꯩ ꯃꯣꯏ ꯃꯕꯥꯅꯤ ꯁꯨꯔꯤꯀꯥꯗ ꯅꯠꯇꯦ ꯑꯩꯅ ꯀꯧꯕꯗꯣ ꯃ ꯃꯇꯣꯝ ꯂꯩꯔꯤꯀꯥꯟꯗ꯫
ꯀꯧꯕꯗ
ꯌꯥꯎꯗꯦ ꯌꯥꯎꯗꯦ ꯑꯩ ꯑꯣꯏꯔꯝꯃꯣꯏ
ꯎꯝ
ꯑꯩꯗꯤ ꯃꯗꯣꯝ ꯃꯥ ꯐꯝꯃꯤꯀꯥꯟꯗꯀꯣ ꯑꯗꯨꯝ ꯗꯤꯄꯥꯔꯠꯃꯦꯟ ꯃꯃꯥꯡꯗ ꯋꯤꯟꯇꯔꯁꯨ ꯑꯣꯏꯕꯅꯦꯕ ꯋꯤꯟꯇꯔ ꯑꯣꯏꯕꯒꯤ ꯑꯈꯣꯏꯒꯤ ꯅꯨꯡꯁꯤꯠ ꯐꯝꯃ ꯂꯩꯔꯤꯀꯥꯟꯗ ꯑꯩꯁꯨ ꯄꯨꯈ꯭ꯔꯤ ꯃꯄꯥꯟꯗ ꯂꯩꯕꯗꯨꯗ ꯃꯥꯁꯨ ꯑꯗꯨꯝ ꯂꯩ ꯍꯥꯏꯇꯥꯔꯦ ꯑꯗꯨ
ꯑꯣ ꯑꯗꯨ ꯑꯗꯤ ꯐꯖꯅ ꯇꯥꯑꯝꯅꯤ ꯀꯩꯅꯣ ꯅꯠꯇ꯭ꯔꯥ
ꯎꯝ ꯃꯥꯅꯤ ꯇꯥꯔꯝꯅꯤ
ꯅꯪ ꯀꯩꯅꯣꯍꯣꯏꯗꯤ ꯀꯧꯅꯗ꯭ꯔꯣ ꯆꯟꯗꯣꯟ ꯍꯣꯏ ꯅꯣꯡꯉꯥꯜ ꯀꯩꯅꯣꯗꯤ ꯂꯩꯍꯣꯏꯗꯤ
ꯅꯣꯡꯉꯥꯜꯂꯩꯗꯤ ꯀꯧꯅꯗꯦ ꯇꯣꯟꯗꯣꯟꯗꯤ ꯀꯧꯅꯩ
ꯍꯣꯏ ꯇꯣꯟꯗꯣꯟꯅ ꯈꯔ ꯇꯧꯗ꯭ꯔꯥ ꯃꯤꯁꯦ ꯗꯣꯡ ꯗꯣꯡ ꯌꯥꯝ ꯋꯥ ꯉꯥꯡꯗ꯭ꯔꯥ ꯍꯥꯏꯗꯤ ꯍꯥꯏꯗꯤ ꯅꯣꯡꯉꯥꯜꯂꯩꯅꯅꯦ ꯍꯥꯏꯗꯤ ꯏꯟꯇ꯭ꯔꯣꯕꯔ꯭ꯇ ꯀꯤ ꯇꯥꯢꯄ ꯇꯧꯕꯅꯦꯕꯀꯣ ꯃꯕꯨꯛ ꯐꯔꯒꯖꯨ ꯃꯥꯅ ꯑꯩꯅ ꯀꯧꯗ꯭ꯔꯗꯤ ꯃꯥꯁꯦ ꯈꯨꯝꯃꯛꯇꯕꯅꯦꯕꯀꯣ ꯃꯥꯅ ꯍꯥꯟꯅ ꯀꯌꯥ ꯀꯧꯔꯛꯇꯕꯅꯦꯕ ꯈꯪꯕ꯭ꯔ ꯀꯅꯤꯕ ꯈꯪꯕꯔꯥ ꯑꯗꯨꯒ ꯇꯝꯗꯣꯟꯁꯤꯅꯅꯦ ꯋꯥ ꯆꯕꯦꯡ ꯆꯕꯦꯡ ꯌꯥꯝ ꯉꯥꯡꯕꯅꯦꯕ ꯑꯗꯨꯝ ꯅꯨꯡꯉꯥꯏꯕꯗꯣ ꯈꯪꯕ꯭ꯔ ꯋꯥꯔꯤ ꯁꯥꯟꯅꯕꯗ
ꯍꯣꯏ ꯍꯣꯏ ꯃꯥꯗꯤ ꯃꯤꯅꯠ ꯐꯥꯔꯦ ꯑꯃꯨꯛ ꯇꯧꯔꯛꯀꯦ
ꯍꯥ
ꯑꯃꯨꯛ ꯇꯧꯔꯛꯀꯦ
ꯑ ꯀꯩꯅꯣ ꯄꯨꯡ ꯇꯥꯔꯕꯣ ꯎꯪ ꯋꯥꯔꯤꯁꯦ ꯅꯨꯡꯉꯥꯏꯕꯗ ꯌꯥꯝ ꯊꯨꯏꯌꯦꯕ
ꯎꯝ